ꯎꯝ
ꯅꯣꯏ ꯅꯣꯏ ꯏꯁꯩ ꯑꯅꯧꯕꯈꯣꯏ ꯇꯝꯕꯤꯕ꯭ꯔꯥ
ꯏꯁꯩ ꯑꯅꯧꯕ ꯑꯣꯏꯗꯤ ꯅꯣꯏꯒꯤ ꯊꯤꯝꯗꯣ ꯀꯩꯅꯣ
ꯑꯩꯈꯣꯏꯒꯤ ꯌꯨꯝꯗ ꯑ
ꯃꯦꯛ ꯏꯠ ꯗꯤꯐ꯭ꯔꯦꯟꯁ ꯍꯥꯏꯕ
ꯑꯗꯨ ꯃꯥꯂꯦ ꯑꯗꯨꯗꯤ ꯑꯩꯈꯣꯏꯅ ꯑꯣꯅꯔꯦꯕꯜ ꯕꯦꯁ ꯑꯦꯜ
ꯑꯣꯅꯔꯦꯕꯜ
ꯕꯦꯁ ꯑꯦꯜ
ꯕ꯭ꯂꯦꯁꯦꯞ
ꯚꯦꯁꯦꯜ ꯚꯤ ꯑꯦ ꯎꯝ
ꯑꯥ ꯑꯩꯈꯣꯏꯅ ꯃꯦꯛ ꯏꯠ ꯗꯤꯐ꯭ꯔꯦꯟꯁ ꯍꯥꯏꯌꯦ ꯃꯦꯊꯤꯌꯨ ꯁꯤꯛꯁ ꯁꯕꯦꯟꯇꯤꯟꯅ ꯀꯥꯎꯔꯦ
ꯑꯩꯈꯣꯏꯅ ꯁꯦꯀꯦꯟ ꯇꯤꯃꯣꯊꯤ ꯀꯌꯥꯅꯣ ꯑꯣꯏꯕꯅꯦ ꯀꯥꯎꯈ꯭ꯔꯦ
ꯎꯝ
ꯅꯪꯗꯤ ꯀꯥꯎꯐꯝ ꯊꯣꯛꯇꯦ
ꯑꯩꯗꯤ ꯀꯥꯎꯗꯦ ꯑꯦꯛꯖꯦꯛ ꯍꯥꯏꯔꯤꯗꯨꯗꯤ ꯅꯪ ꯍꯣꯔꯦꯟ ꯐꯥꯛꯂꯒ ꯌꯦꯡꯉꯨ
ꯀꯨꯏꯗ꯭ꯔꯤ
ꯑꯍꯝ
ꯑꯈꯣꯏꯅ ꯁꯦꯀꯦꯟ ꯇꯤꯃꯣꯊꯤ ꯀꯌꯥꯅꯣ ꯀꯥꯎꯈ꯭ꯔꯦ ꯑꯗꯨ ꯖꯦꯅꯋꯥꯔꯤ ꯗ ꯑꯣꯏꯕꯅꯤꯅ ꯀꯥꯎꯐꯝ ꯊꯣꯛꯑꯦ
ꯑꯍꯥ
ꯑꯗꯨꯁꯨ ꯃꯆꯤꯟꯗꯤ ꯌꯥꯝ ꯀꯜꯂꯦ ꯀꯩꯅꯣ ꯐꯨꯊꯠꯂꯗꯤ
ꯑꯥ ꯀꯩꯅꯣ
ꯑꯃꯨꯛ ꯉꯥꯏꯍꯥꯛ ꯂꯩꯔꯗꯤ ꯑꯃꯨꯛ ꯉꯥꯏꯍꯥꯛ ꯂꯩꯔꯗꯤ ꯅꯪ ꯉꯝꯗ꯭ꯔꯗꯤ ꯑꯩ ꯅꯥꯔꯦ ꯍꯥꯏꯔꯛꯑꯣ ꯑꯃꯨꯛ
ꯑꯁ
ꯑꯩ ꯅꯥꯔꯦ ꯋꯥ ꯉꯥꯡꯕ ꯉꯝꯗꯦ
ꯋꯥ ꯈꯤꯇꯪ ꯉꯥꯡꯕꯁꯤꯗ ꯑꯃꯨꯛ ꯀꯔꯦꯝꯅꯔꯦ ꯑꯃꯨꯛꯀ
ꯎꯝ
ꯑꯩꯕꯨ ꯀꯔꯝꯃꯥꯏꯅ ꯍꯤꯡꯉꯣ ꯍꯥꯏꯕ꯭ꯔꯣ ꯎꯝ
ꯍꯤꯡꯕ ꯌꯥꯕ ꯅꯪ ꯍꯧꯖꯤꯛ ꯍꯤꯡꯉꯤꯗꯣ ꯑꯗꯨꯝ ꯑꯗꯨꯃꯥꯏꯅ ꯍꯤꯡꯉꯣ ꯑꯗꯨꯗꯒꯤ ꯍꯦꯟꯅ ꯀꯃꯥꯏ ꯍꯤꯡꯈꯤꯒꯦ ꯍꯥꯏꯅꯣ ꯅꯪꯕꯨ
ꯅꯪꯕꯨ ꯋꯥꯏ ꯇꯧꯕ ꯋꯥꯏ ꯇꯩꯕ ꯍꯩꯕ꯭ꯔꯣ
ꯑꯩꯁ ꯃꯣꯏꯗꯤ ꯌꯥꯝ ꯀꯥꯏꯗ
ꯑꯗꯨꯅꯦ ꯑꯩꯁꯨ ꯀꯔꯦꯝꯅꯥꯒꯦꯕ
ꯍꯩꯗꯦ ꯑꯩꯗꯤ ꯍꯩꯗꯦꯌꯦ ꯍꯩꯇꯦ ꯅꯪꯉꯣꯟꯗ ꯀꯔꯦꯝꯅꯥꯗ꯭ꯔꯗꯤ ꯀꯅꯥꯗ ꯇꯧꯅꯤ ꯃꯤꯉꯣꯟꯗ ꯇꯧꯔꯒꯦ ꯑꯗꯨꯗꯤ
ꯑꯍꯥ ꯅꯨꯡꯁꯤ ꯃꯜꯂꯦꯗ
ꯃꯤꯉꯣꯟꯗ ꯑꯣꯏꯅ ꯇꯧꯈ꯭ꯔꯒꯦꯀꯣ
ꯌꯥꯏꯍꯦ ꯅꯪꯁꯤꯁꯨ ꯑꯩꯈꯣꯏꯗꯤ ꯎꯝ ꯑꯩꯈꯣꯏꯗꯤ ꯅꯍꯥꯟ ꯇꯤ ꯁꯥꯔꯠꯁꯨ ꯄꯤꯌꯦ
ꯑꯩꯈꯣꯏꯁꯨ ꯄꯤꯌꯦ ꯑꯗꯨ ꯌꯥꯝ ꯊꯤꯕꯅꯦ ꯑꯩꯈꯣꯏꯣꯒꯤꯁꯨ ꯌꯦꯂꯣꯗꯣ ꯄꯨꯔꯛꯑꯦ ꯍꯥꯞꯄꯦ ꯀꯥꯏꯗꯩꯅꯣ ꯌꯥꯝ ꯊꯤꯕꯅꯤ ꯀꯨꯠ ꯀꯂꯔꯗ ꯕ꯭ꯔꯥꯏꯠ ꯑꯣꯏꯕꯁꯨ ꯅꯠꯇꯦ ꯗꯤꯁ ꯀꯂꯔꯇꯣ ꯗꯤꯁꯀꯂꯔ ꯇꯧꯕꯒ ꯌꯥꯝ ꯃꯥꯟꯕꯅꯦ ꯈꯨꯗꯥꯛꯇ ꯂꯧꯕ ꯆꯠꯄꯅꯦꯕ ꯄ꯭ꯔꯤꯟ ꯇꯧꯗ꯭ꯔꯦꯁ ꯇꯧꯗ꯭ꯔꯦꯕ ꯈꯨꯗꯛꯇ ꯂꯧꯕ ꯆꯠꯄꯒꯤ ꯏꯁꯇꯥꯐꯒꯤ ꯂꯩꯗ꯭ꯔꯗꯤ ꯌꯥꯔꯣꯏ ꯍꯥꯏꯅꯀꯣ ꯏꯁꯇꯥꯐ ꯑꯅꯤ ꯑꯍꯨꯝ ꯆꯠꯂꯒ ꯂꯩ ꯈꯤꯕꯅꯦꯕ ꯅꯨꯄꯥ ꯈꯛꯇ ꯆꯠꯄ ꯑꯗꯨꯒꯤꯅꯤ ꯀꯔꯤ ꯌꯦꯂꯣꯗ ꯗꯤꯁ ꯀꯂꯔꯗꯣ ꯄꯨꯔꯛꯑꯦ ꯑꯣ ꯀꯞꯅꯤꯡꯕꯗꯣ
ꯍꯥꯍꯥ ꯅꯪ ꯅꯪ ꯀꯔꯤ ꯁꯥꯏꯖ ꯍꯥꯞꯄ꯭ꯔꯥ
ꯑꯩꯗꯤ ꯄꯤꯛꯑꯦ ꯑꯗꯨꯕꯨ ꯂꯥꯔ꯭ꯁ ꯍꯥꯞꯄꯦ
ꯂꯥꯔꯛꯁ ꯅꯪꯕꯨ ꯄꯤꯛꯄ꯭ꯔꯅꯦ ꯑꯗꯨꯛ ꯆꯥꯎꯔꯕꯨ ꯄꯤꯛꯏ ꯍꯥꯏ
ꯑꯩꯥ ꯄꯤꯛꯑꯦ ꯆꯥꯎꯅ ꯎꯕꯤꯒꯤꯅꯤ ꯑꯩ ꯌꯥꯝ ꯄꯤꯛꯄꯅꯦ
ꯍꯣꯏ ꯑꯩꯗꯤ ꯑꯦꯛꯁꯦꯜ ꯍꯥꯞꯄꯦ ꯇꯤ ꯁꯥꯥꯔꯠ ꯈꯣꯏꯗꯤꯀꯣ
ꯎꯝ
ꯇꯤ ꯁꯥꯔꯠ ꯈꯣꯏꯗꯤ ꯌꯥꯝ ꯂꯨꯖ ꯑꯣꯏꯅ ꯍꯥꯞꯄꯅ ꯌꯥꯝ ꯐꯩꯌꯦ
ꯍꯣꯏ ꯑꯗꯨꯅ ꯅꯨꯡꯉꯥꯏꯌꯦ ꯌꯥꯝ ꯇꯥꯏ ꯑꯣꯏꯕꯗꯣ ꯑꯩꯗꯤ ꯄꯥꯝꯗꯦ
ꯏꯁ ꯌꯥꯝ ꯇꯥꯏ ꯑꯣꯏꯔꯗꯤ ꯂꯣꯏꯅ ꯎꯔꯅꯤ
ꯅꯩ ꯁꯦꯞꯇꯣ ꯂꯣꯏ ꯎꯔꯅꯤ ꯍꯥꯏꯕꯅꯤꯗ
ꯍꯣꯏ ꯑꯗꯨꯅꯤ
ꯎꯝ
ꯑꯗꯨꯒꯨꯝꯕꯁꯨ ꯍꯥꯞꯇꯤ ꯍꯥꯞꯄꯤꯗ ꯑꯩꯁꯨ
ꯅꯪ ꯇꯥꯏꯠ
ꯑꯗꯨꯕꯨ ꯇꯤ ꯁꯥꯔꯠ ꯇꯤ ꯁꯥꯔꯠꯇꯥꯗꯤ ꯍꯥꯞꯇꯦ ꯑꯦ ꯑꯩꯗꯤ ꯂꯨꯁ ꯑꯣꯏꯕ ꯑꯌꯥꯝꯕ ꯍꯥꯞꯄꯦ
ꯑꯣ
ꯑꯗꯨꯕꯨ ꯀ꯭ꯔꯣꯛꯁꯀꯨꯝꯕꯀꯣ ꯇꯣꯞꯁꯇꯣ ꯑꯃ ꯑꯅꯤꯒꯨꯝꯕꯗꯤ ꯂꯩ
ꯑꯣ ꯌꯥꯝ ꯊꯝꯕ ꯌꯥꯗ꯭ꯔꯣ
ꯌꯥꯝ ꯊꯝꯗꯦ
ꯑꯥ ꯀꯔꯤꯒꯤ
ꯑꯩ ꯂꯩꯕ ꯉꯝꯗ꯭ꯔꯦ
ꯎꯝ ꯅꯠꯇꯦ ꯅꯪ ꯅꯪꯅ ꯐꯤ ꯇꯨꯋꯦ ꯍꯥꯏꯕꯗꯣ ꯀꯔꯤꯔꯣ ꯑꯗꯨꯒꯨꯝꯕ ꯈꯔ ꯈꯔ ꯇꯨꯋꯣꯅꯦ ꯅꯁꯥꯒꯤ
ꯍꯝ ꯐꯤ ꯑꯍꯣꯡꯕꯅ ꯇꯧꯕꯅꯤꯅ ꯍꯥꯞꯄ ꯌꯥꯗꯦ ꯑꯗꯨꯒꯨꯝꯕ ꯗꯨꯝ ꯃꯄꯥꯟ ꯆꯠꯄꯗ ꯍꯥꯞꯄꯨ ꯌꯥꯗꯦꯕ
ꯅꯠꯇꯦ ꯐꯤ ꯐꯤ ꯑꯐꯕꯁꯨ ꯂꯩꯕ ꯉꯝꯗ꯭ꯔꯥꯕ꯭ꯔꯣ
ꯎꯝ ꯑꯦ ꯄꯩꯁꯥ ꯂꯩꯇꯦ ꯑꯗꯨꯒꯨꯝꯕꯗꯣ
ꯑꯗꯦ ꯑꯗꯨꯒꯨꯝꯕꯗꯤ ꯂꯥꯏꯐ ꯇꯥꯏꯝꯒꯤ ꯁꯤꯖꯤꯟꯅꯒꯗꯧꯅꯦꯕ ꯑꯥ ꯑꯗꯨ ꯇꯣꯏꯅ ꯁꯤꯖꯤꯟꯅꯕꯁꯨ ꯅꯠꯇꯦ ꯑꯗꯨꯝ ꯑꯃꯔꯛ ꯑꯅꯤꯔꯛ ꯎꯝ ꯊꯕꯛ ꯂꯩꯕ ꯀꯥꯟꯗ ꯃꯤꯠ ꯀꯩꯅꯣ ꯗꯨꯝ ꯐꯪꯁꯟ ꯂꯩꯕ ꯀꯥꯟꯗ ꯃꯤꯇꯤꯡ ꯂꯩꯕ ꯀꯥꯟꯗ ꯍꯥꯞꯄꯗꯨꯕꯨ ꯀꯔꯤꯔꯥ
ꯍꯣꯏ ꯇꯣꯞꯁꯀꯤꯕꯨꯗꯤ ꯇꯧꯅꯤ ꯑꯗꯨꯕꯨ ꯇꯣꯞꯁꯇꯤ ꯍꯧꯗ꯭ꯔꯤ ꯇꯣꯞ ꯅꯍꯥꯟ ꯑꯅꯤꯗꯤ ꯇꯥꯏ
ꯑꯣ
ꯅꯤꯕꯨꯗꯤ ꯇꯥꯏꯌꯦꯕ ꯑꯗꯨ
ꯅꯪ ꯅꯪ ꯅꯪꯗꯤ ꯀꯔꯤ ꯀꯂꯔꯒꯨꯝꯕ ꯍꯥꯞ ꯍꯥꯞꯀꯟꯕ꯭ꯔꯥ
ꯑꯩꯔꯣ
ꯎꯝ
ꯈꯪꯗꯦꯗ ꯗꯨꯝ ꯂꯣꯏ ꯍꯥꯞꯄꯤꯗ
ꯂꯥꯟ ꯍꯥꯞꯄꯦꯌꯦ
ꯍꯣꯏ ꯍꯥꯞ
ꯅꯪꯅ ꯅꯪꯅ ꯍꯥꯏꯗꯤ ꯎꯝ ꯈ꯭ꯋꯥꯏꯗꯥꯒꯤ ꯄꯥꯝꯖꯕ ꯍꯥꯏꯕꯗꯣ ꯑꯃꯗꯤ ꯂꯩꯔꯝꯅꯤꯅꯥ
ꯑꯩꯗꯤ ꯒ꯭ꯔꯤꯟꯖꯨ ꯄꯥꯝꯃꯦ ꯑꯗꯨꯒꯥ ꯕ꯭ꯔꯥꯎꯟꯁꯨ ꯄꯥꯝꯃꯦ
ꯑꯣ
ꯒ꯭ꯔꯤꯟ ꯍꯥꯏꯕꯗꯣ ꯌꯥꯝ ꯂꯥꯏꯠ ꯑꯣꯏꯕꯗꯤ ꯄꯥꯝꯗꯦ
ꯑꯣ
ꯑꯣꯂꯤꯞ ꯒ꯭ꯔꯤꯟꯒꯨꯝꯕ ꯂꯩꯌꯦꯗꯅꯥ ꯗꯨꯒꯨꯝꯕ ꯃꯆꯨꯗꯣ ꯄꯥꯝꯃꯦ ꯑꯩꯗꯤ ꯌꯥꯝ ꯕ꯭ꯔꯥꯏꯠ ꯑꯣꯏꯕ ꯀꯂꯔꯁꯦ ꯄꯥꯝꯗꯦ
ꯎꯝ ꯅꯁꯛꯀ ꯑꯗꯨꯝ ꯆꯥꯅꯕ ꯍꯥꯏꯕ ꯑꯃ ꯂꯩꯗꯅꯥ
ꯅꯪꯗꯤ
ꯑꯩꯗꯤ ꯎꯝ ꯕ꯭ꯂꯦꯛ ꯋꯥꯏꯠ ꯗꯨꯒ
ꯎꯝ ꯅꯨꯄꯥꯁꯤꯡ ꯑꯌꯥꯝꯕ ꯄꯥꯝꯅ ꯕ꯭ꯂꯦꯛꯀ ꯋꯥꯏꯠꯀ
ꯗꯨꯒ ꯕ꯭ꯂꯨ ꯕ꯭ꯂꯨ ꯕ꯭ꯂꯨꯁꯨ ꯑ ꯕ꯭ꯂꯨ ꯒ꯭ꯔꯤꯟꯖꯨ ꯒ꯭ꯔꯤꯟꯖꯨ ꯗꯥꯛ ꯒ꯭ꯔꯤꯟꯖꯨ ꯃꯔꯛ ꯃꯔꯛ ꯍꯥꯞꯄꯦ
ꯎꯝ
ꯍꯣꯏꯅꯦ
ꯆꯥꯛ ꯆꯥꯎ ꯈꯤꯇꯪ ꯑꯣꯏꯔꯖꯨ
ꯇꯜꯂꯦꯅ
ꯑꯦꯌꯦꯡ ꯍꯧꯒꯠꯄꯒꯣꯒꯣ ꯅꯪ ꯎꯝ ꯀꯥꯏꯗꯒꯤ ꯂꯩꯁꯪ ꯀꯥꯕ
ꯑꯥꯏ ꯉꯝꯗꯔꯤ
ꯑꯣ ꯑꯥ ꯔꯦꯁ ꯈꯔ ꯊꯑꯦ ꯑꯣ ꯑꯥ ꯔꯦꯁ ꯈꯔ
ꯍꯌꯦꯡ ꯍꯧꯒꯠꯄꯒ ꯁꯔꯨ ꯉꯥꯇ ꯉꯥꯏꯔꯝꯅꯤꯒꯣ ꯅꯪ
ꯆꯠꯂꯣꯒꯣ ꯇꯥꯅꯤꯡꯗꯤꯒꯣ ꯇꯥꯅꯤꯡꯗꯤꯒꯣ
ꯎꯝ ꯎꯝ
ꯆꯔꯥ ꯌꯦꯟꯕ ꯍꯥꯏꯕꯖꯤꯗꯤ ꯌꯥꯝꯅ ꯏꯝꯄꯣꯔꯇꯦꯟꯅꯦ
ꯌꯥꯔꯦꯗ
ꯑꯦ
ꯅꯨꯡꯗꯥꯡꯗ ꯆꯔꯥ ꯍꯦꯟꯕꯗꯣ ꯍꯛꯆꯥꯡ ꯌꯥꯝ ꯁꯣꯟꯂꯦ
ꯁꯤ ꯏꯁ ꯅꯣꯡꯃ ꯐꯥꯗꯣꯛ ꯅꯣ ꯅꯣ ꯅꯣꯃ ꯐꯥꯗꯣꯛ ꯆꯔꯥ ꯌꯦꯟꯕꯕꯨ ꯑꯁ ꯁꯤꯔꯣꯏꯗꯅ
ꯀꯅꯥ ꯁꯤꯅꯤ ꯍꯥꯏꯒꯦ ꯑꯗꯨꯕꯨꯗꯤ ꯁꯔꯨ ꯉꯥꯇ ꯂꯦꯝ ꯃꯧꯅꯤ ꯍꯥꯏꯕꯅꯦ ꯑꯩꯅ ꯍꯥꯏꯕꯗꯤ
ꯑꯗꯨ ꯅꯩ ꯑꯗꯨ ꯑꯗꯨ ꯅꯪꯅ ꯍꯥꯏꯕ ꯗꯤ ꯅꯪ ꯅꯪꯅ ꯍꯥꯏꯕꯗꯣ ꯁꯤꯕꯩ ꯐꯤꯕꯝꯅꯤꯅꯦ ꯍꯥꯏꯔꯛꯄꯗꯣ
ꯅꯪꯅ ꯑꯩꯉꯣꯟꯗ ꯈꯠꯅꯕ ꯍꯧꯔꯤꯔꯥ ꯍꯥ
ꯍꯥ ꯍꯧꯋꯦ ꯀꯩꯅꯣ
ꯑꯣ ꯑꯩ ꯁꯥꯎꯔꯛꯑꯒꯦ ꯑꯃꯨꯛ
ꯅꯣ
ꯑꯩ ꯁꯥꯎꯔꯑꯗꯤ ꯑꯃꯨꯛ ꯑꯩ ꯏꯁꯥ ꯉꯝꯗꯦ ꯇꯧꯔꯒꯗꯧꯕꯅꯦ
ꯎꯝ ꯎꯝ ꯅꯪ ꯅꯪ ꯆꯥꯟꯁ ꯌꯥꯝ ꯂꯧꯒꯦ ꯍꯥꯢꯔꯣ
ꯅꯥꯈꯤꯕꯗꯒꯤ ꯅꯪ ꯈꯤꯇꯪ ꯀꯩ ꯍꯥꯢꯖꯤꯔ ꯇꯧꯔꯗꯤ ꯑꯩ ꯉꯝꯗꯦ
ꯉꯝꯗꯕꯗꯨꯗꯩ ꯅꯪ ꯆꯥꯟꯁ ꯌꯥꯝ ꯂꯧꯋꯦꯕ
ꯅꯪ ꯇꯥꯎꯅꯨꯒꯣ ꯅꯪ ꯎꯝ
ꯅꯪ ꯅꯪꯅꯦ ꯇꯧꯋꯤꯗꯨꯗꯤ ꯑꯩ ꯉꯝꯗꯦ ꯑꯩ ꯍꯧꯗꯦꯀꯣ
ꯑꯩꯉꯣꯟꯗ ꯉꯛꯇ ꯇꯥꯢꯅꯩ ꯅꯪ ꯍꯧꯗꯦ
ꯎꯝ ꯍꯧꯗꯦ
ꯑꯩ ꯇꯧꯗꯦ ꯇꯧꯗꯦꯀꯣ
ꯈꯟꯅꯅꯤꯡꯉꯥꯢ ꯌꯥꯝ ꯍꯧꯋꯦ ꯅꯪꯗꯣ ꯅꯪ ꯈꯟꯅꯅꯤꯡꯉꯥꯢ ꯌꯥꯝ
ꯍꯧꯗꯦ
ꯍꯧꯋꯦ
ꯍꯧꯗꯦ ꯍꯧꯗꯦ ꯍꯧꯗꯦ ꯍꯧꯗꯦ ꯍꯧꯗꯦ ꯍꯥꯢꯕ
ꯎꯝ ꯅꯪꯒꯤ ꯕꯔ ꯅꯪꯒꯤ ꯕꯥꯔꯗꯦꯗꯣ ꯀꯩꯗꯧꯉꯩꯅꯦ ꯍꯥꯢꯕ
ꯖꯨꯟ ꯗ
ꯖꯨꯟꯗꯤ ꯍꯦꯟꯒ꯭ꯔꯦ
ꯑꯩꯁ ꯅꯪ ꯅꯨꯄꯤꯕꯨ ꯐꯣꯂꯣ ꯇꯧꯋꯦꯅꯦ ꯇꯜꯂꯦꯍꯦ ꯅꯣꯛꯄꯨ ꯅꯣꯛꯅꯤꯡꯉꯦ
ꯀꯔꯤ ꯐꯣꯂꯣ ꯇꯧꯕ꯭ꯔꯣ
ꯊꯥꯔꯛꯀꯦ ꯀꯥꯢ ꯆꯠꯈ꯭ꯔꯦ ꯅꯪꯒꯤꯗꯣ ꯑ
ꯀꯩꯅꯣ
ꯁꯤꯖꯦ ꯀꯩꯅꯤ ꯀꯩ
ꯍꯥ
ꯑꯩ ꯊꯥꯈꯤꯕꯗꯣ ꯌꯦꯡꯉꯣ
ꯁꯤ ꯀꯅꯥꯔꯣ
ꯅꯪꯅ ꯐꯣꯂꯣ ꯇꯧꯕ ꯃꯤꯅꯦ ꯕꯨꯡꯉꯣ
ꯁꯤ ꯀꯅꯥꯔꯣ ꯑꯩ ꯈꯪꯗꯦ ꯍꯥꯥ
ꯅꯪ ꯈꯪꯗ꯭ꯔꯦꯗꯤ ꯑꯩ ꯈꯪꯗ꯭ꯔꯦ ꯑꯗꯨꯗꯤ
ꯑꯌꯥ ꯈꯪꯗꯕꯒꯤ ꯍꯪꯕꯅꯤꯅꯦꯍꯦ
ꯃꯃꯤꯡ ꯊꯥꯔꯤꯗꯨꯗꯤ
ꯑꯩꯃ
ꯅꯨꯃꯤꯠꯁꯦ ꯀꯗꯥꯏꯔꯣ ꯑꯩꯉꯣꯟꯗ ꯂꯥꯛꯁꯨ ꯂꯥꯛꯇꯦ ꯇꯥꯕ꯭ꯔꯣ
ꯇꯥꯏꯌꯦ
ꯑꯉꯣꯟꯗ ꯂꯥꯛꯇꯤꯌꯦ
ꯇꯥꯗꯕ
ꯍꯥ
ꯅꯪꯅ ꯐꯣꯂꯣ ꯇꯧꯕꯅꯦꯗꯣ ꯅꯪꯒꯤ ꯐꯣꯂꯣꯋꯔꯁꯅꯦ ꯅꯪꯅ ꯐꯣꯂꯣ ꯇꯧꯕ ꯃꯤꯅꯦ ꯅꯪꯅ ꯐꯣꯂꯣ ꯇꯧꯔꯤꯕ ꯃꯤ
ꯑꯗꯨ ꯀꯗꯥꯏꯔꯣ ꯊꯣꯛꯂꯛꯇꯦ ꯑꯩꯅ ꯐꯣꯂꯣ ꯇꯧꯕ ꯃꯤꯗꯣ ꯃꯃꯤꯟꯗꯣ ꯀꯥꯎꯔꯦ ꯑꯥ ꯑꯩ ꯃꯃꯤꯡ ꯌꯦꯡꯒꯦ
ꯃꯪꯂꯥꯟꯗꯗꯤ ꯅꯪꯁꯤ ꯐꯣꯡꯗꯣꯛꯄ ꯉꯝꯂꯝꯃꯤ ꯃꯥꯡꯂꯥꯟꯗꯗꯤ ꯅꯪꯁꯨ ꯑꯩꯇꯥꯒꯤ
ꯍꯨ ꯏꯁ ꯁꯤ